ꯈꯥꯕ
ꯇꯥꯔꯕ꯭ꯔꯣ
ꯇꯥꯔꯦ
ꯉꯔꯥꯡꯗꯤ ꯃꯈꯣꯟ ꯃꯋꯥ ꯇꯥꯅꯗ꯭ꯔꯦ ꯀꯣ
ꯆꯥꯛ ꯆꯥꯔꯕꯣ
ꯆꯥꯗ꯭ꯔꯤꯗ ꯉꯜꯂꯤꯌꯦ
ꯋꯥꯔꯤ ꯑꯃ ꯂꯩꯀꯣ
ꯎ ꯅꯪ ꯆꯥꯔꯕꯣ
ꯆꯥꯔꯦ ꯀꯩꯅꯣ ꯆꯥꯔꯦ ꯎꯝ ꯏꯔꯣꯝꯕ ꯆꯥꯏꯌꯦ
ꯎꯝ ꯑꯥ ꯑꯩ ꯏꯔꯨꯝꯕ ꯈꯛꯇꯅꯒꯦ ꯇꯧ
ꯎꯝ ꯏꯔꯣꯟꯕ ꯍꯥꯏꯁꯦ ꯃꯌꯥ ꯃꯌꯥꯝ ꯂꯣꯟꯕꯅꯤꯗ ꯑꯂꯨꯅꯦ ꯗꯦꯝꯅꯦ ꯃꯣꯔꯣ ꯇꯦꯛꯄꯅꯦ ꯕꯦꯂꯦꯟꯗ꯭ꯔꯤꯅꯦ ꯍꯋꯥꯏꯅꯦ ꯇꯧꯔꯒ
ꯍꯣꯏ ꯍꯋꯥꯏ ꯊꯣꯡꯉꯦ ꯑꯩꯒꯤ ꯍꯋꯥꯏ ꯄꯥꯝꯖꯕꯤꯗꯣ ꯑꯗꯨꯏꯁꯨ ꯍꯋꯥꯏ ꯊꯣꯡꯉꯦ
ꯀꯔꯝꯕ ꯍꯋꯥꯏ
ꯍꯋꯥꯏ ꯃꯨꯁꯔꯤ
ꯎꯝ
ꯑꯩꯈꯣꯏꯗꯤ ꯆꯥꯛꯇꯣ ꯊꯦꯡꯅ ꯆꯥꯏꯑꯕ ꯅꯪ ꯅꯪ ꯄꯨꯡ ꯀꯌꯥ ꯍꯜꯂꯛꯀꯗꯣꯏꯅꯣ
ꯄꯨꯡꯁꯦ ꯉꯁꯤꯗꯤ ꯇꯨꯏꯁꯟ ꯑꯌꯨꯛ ꯇꯧꯍꯧꯗ꯭ꯔꯦꯕꯀꯣ
ꯎꯝ
ꯅꯨꯡꯗꯥꯡ ꯋꯥꯏꯔꯝ ꯇꯧꯔꯅꯤ ꯑꯗꯣ ꯀꯩꯁꯨ ꯌꯥꯝ ꯀꯨꯏꯅꯗꯤ ꯇꯧꯔꯣꯏꯗ
ꯎꯝ
ꯑꯁ ꯀ꯭ꯂꯥꯁꯀ ꯆꯠꯅꯤꯡꯗꯦ ꯋꯥꯔꯦ ꯇꯨꯝꯅꯤꯡꯉꯦ ꯇꯨꯝ ꯇꯨꯝꯁꯤꯠ ꯐꯥꯗ꯭ꯔꯤꯔꯥ ꯀꯩꯅꯣꯝ ꯇꯧꯋꯦꯕ
ꯉꯥ ꯉꯟꯅ ꯇꯨꯝꯗꯥꯏꯅꯦ ꯊꯦꯡ ꯇꯨꯝꯕ꯭ꯔꯣ
ꯄꯨꯡ ꯇꯔꯥ ꯈꯔ ꯍꯦꯜꯂꯛꯄꯗ ꯑꯗꯨꯝ ꯇꯨꯝꯕꯨꯗꯤ ꯇꯨꯝꯃꯦ ꯑꯗꯨ ꯑꯣꯏꯔꯁꯨ ꯇꯨꯝꯕꯁꯨ ꯄꯦꯟ ꯄꯦꯟꯗ꯭ꯔꯦ ꯍꯧꯖꯤꯛꯀꯥꯟ
ꯑꯩꯗꯤ ꯍꯧꯖꯤꯛꯁꯦ ꯄꯨꯡ ꯕꯥꯔꯣ ꯍꯦꯜꯂꯦ ꯑꯗꯨꯝ ꯇꯨꯝꯃꯦꯗꯅ ꯄꯨꯡ ꯇꯔꯨꯛ ꯇꯔꯨꯛꯇꯅꯦ ꯑꯗꯨꯝ ꯍꯧꯒꯠꯂꯁꯦ ꯑꯗꯨꯝ ꯑꯩꯗꯣ ꯍꯩꯅꯈ꯭ꯔꯦꯕꯕꯥ
ꯑꯥꯎꯍꯍꯘ ꯌꯥꯍꯧ ꯉꯟꯕꯤꯗꯣ
ꯌꯥꯎꯗꯤ ꯌꯥꯗ꯭ꯔꯦ ꯄꯨꯡ ꯃꯉꯥꯗꯂꯥꯟ ꯊꯝꯕꯅꯦ ꯇꯔꯥ ꯇꯔꯥ ꯇꯔꯥ ꯇꯔꯥ ꯇꯔꯥ ꯇꯔꯥꯊꯠꯂ ꯇꯨꯝꯕꯗ
ꯍꯥꯥ
ꯎ ꯎꯝ ꯑꯩꯅ ꯅꯪꯉꯣꯟꯗ ꯀꯩꯅꯣ ꯊꯥꯔꯛꯄꯗꯨ ꯎꯕ꯭ꯔꯥ ꯚ ꯇꯨ ꯍꯥꯏꯕ꯭ꯔꯣ ꯚ ꯃꯥꯔꯠ ꯍꯥꯏꯕ꯭ꯔꯣ
ꯕꯤꯇꯨ ꯃꯥꯔꯇꯀꯤꯔꯣ
ꯎꯝ
ꯀꯔꯝꯕꯗ ꯊꯥꯈꯤꯒꯦ
ꯏꯟꯁꯇꯥꯗ
ꯑꯣ ꯌꯦꯡꯒꯦ ꯍꯣꯔꯦꯟ
ꯑꯩ ꯍꯟꯗꯛ ꯂꯥꯛꯄꯗꯨꯗꯤ ꯆꯧꯖꯩ ꯑꯦꯝ ꯌꯨ ꯃꯌꯥꯒꯤꯗꯨꯗ
ꯅꯪꯁꯦ ꯍꯧꯗꯕ ꯑꯩꯉꯣꯟꯗ ꯄꯩꯁꯥ ꯄꯨꯔꯛꯑꯣ
ꯄꯩꯁꯥ ꯄꯨꯂ ꯀꯅꯦ ꯎꯝ ꯑꯩꯒꯤ ꯅꯠꯇꯦ ꯑꯉꯥꯡꯒꯤ ꯂꯩꯕꯤꯒꯦ ꯇꯧꯕ ꯕꯥꯔꯗꯦꯒꯤ ꯀꯩꯅꯣꯝꯃ ꯌꯥꯝ ꯍꯣꯡꯉꯦ ꯍꯥꯏꯌꯦ ꯑꯗꯨꯗ ꯍꯣꯡꯉꯦ ꯍꯥꯏꯕꯗꯤ ꯐꯖꯔꯒ ꯑꯗꯨꯝ ꯍꯣꯡꯕ ꯌꯥꯎꯋꯦ ꯀꯩꯅꯣ ꯇꯧꯋꯦ ꯍꯥꯏꯕ ꯃꯃꯟꯗꯣ ꯌꯥꯝ ꯇꯥꯡꯗꯦ ꯍꯥꯏꯕ ꯃꯣꯏꯒꯤ ꯑꯦꯟ ꯑꯣꯐ ꯁꯤꯖꯟꯁꯦꯜ ꯇꯧꯗꯣꯔꯦ ꯍꯥꯏꯌꯦ
ꯍꯧꯖꯤꯛꯀꯤꯗꯨꯔꯣ
ꯑꯥ ꯑꯗꯨꯕꯨ ꯀꯩꯅꯣꯒꯤꯗꯤ ꯀꯥꯟꯆꯤꯄꯨꯔꯒꯤꯗꯨꯗꯤ ꯈꯪꯗꯦꯕꯀꯣ ꯑꯗꯨ ꯑꯃ ꯀꯔꯤꯌꯦ ꯆꯤꯡꯃꯩꯔꯣꯡꯗꯁꯨ ꯍꯥꯡꯕ ꯃꯥꯜꯂꯦ ꯑꯗꯨꯗꯗꯤ ꯑꯗꯨꯒꯤꯅꯦꯕ ꯑꯩ ꯅꯉꯣꯟꯗ ꯊꯥꯒꯤꯕꯗꯣ ꯑꯗꯨ ꯃꯣꯏꯒꯤꯗꯣ ꯄꯨꯂꯞ ꯊꯥꯗꯣꯏ ꯑꯣꯏꯔꯝꯅꯤ ꯑꯗꯨꯅ ꯑꯃꯈꯛꯇꯤ ꯀꯩꯁꯨ ꯊꯥꯔꯣꯏ ꯑꯣꯐꯔꯗꯣ ꯑꯗꯨꯗꯨꯒꯤ ꯑꯩꯁꯤ ꯈꯜꯂꯤꯕ ꯂꯨꯄꯥ ꯇꯔꯥꯗꯣ ꯂꯨꯄꯥ ꯀꯩꯅꯣꯃ ꯄꯤ ꯍꯥꯢꯕꯅꯦ ꯆꯥꯃꯔ ꯆꯅꯤꯔ ꯈꯛꯇꯪ ꯅꯪ ꯁꯥꯔꯤ ꯁꯦꯠꯅꯕ ꯂꯩꯌꯨ ꯎꯝ ꯅꯣꯏ ꯁꯥꯔꯤꯒ ꯁꯦꯠꯂꯛꯑꯅꯤꯕ ꯀꯩꯁꯨ
ꯈꯪꯗꯤꯌꯦ ꯑꯩ ꯑꯈꯣꯏꯒꯤ ꯃꯔꯨꯞꯇꯣ ꯉꯔꯥꯡ ꯂꯣꯏꯔꯦꯗꯅ ꯅꯣꯢ ꯁꯤꯁꯇꯔꯒ ꯍꯧꯕꯗꯣ ꯃꯥꯅ ꯍꯥꯏꯔꯛꯑꯦ ꯑꯃꯨꯛꯀ ꯍꯧꯈꯤꯁꯤꯔꯥ ꯍꯥꯏꯅ ꯃꯦꯁꯦꯁ ꯊꯥꯔꯛꯏꯕ
ꯅꯪꯅ ꯅꯪ ꯑꯃ ꯍꯧꯖꯗꯣꯔꯦꯅ ꯈꯨꯝꯈ꯭ꯔꯕ ꯅꯠꯇ꯭ꯔꯣ
ꯈꯨꯝꯗꯦ ꯃꯥ ꯃꯤ ꯇꯔꯥ ꯁꯨꯔꯦ ꯍꯥꯏꯔꯛꯑꯦ ꯑꯩꯁꯨ ꯈꯣꯝꯃꯛꯑꯣꯅ ꯍꯥꯏꯔꯛꯑꯦ ꯃꯥ ꯑꯩꯗꯣ ꯀꯔꯤ ꯀꯔꯤ ꯈꯜꯂꯤ ꯑꯩꯁꯦ ꯍꯧꯁꯤꯔꯥ ꯍꯧꯔꯣꯏꯁꯤꯔꯥ ꯑꯃꯨꯛꯀ ꯃꯤꯗꯤ ꯂꯩꯌꯦꯕ ꯑꯩꯒꯤꯁꯨ
ꯑꯗꯣ ꯀꯩꯁꯨ ꯍꯧꯔꯁꯨ ꯌꯥꯏꯗ ꯍꯥꯏꯗꯤ ꯌꯥꯝꯅ ꯀꯟꯅ ꯀꯩꯅꯣ ꯅꯠꯇ꯭ꯔꯦ
ꯎꯝ
ꯑꯗꯨꯒꯨꯝꯕꯗꯨꯗ ꯍꯥꯏꯗꯤ ꯍꯧꯖꯤꯛꯇꯤ ꯌꯥꯝ ꯈꯟꯅꯔꯨꯗ꯭ꯔꯁꯨ ꯌꯥꯔꯦꯕ ꯅꯠꯇ꯭ꯔꯥ ꯑꯗꯨꯝ
ꯍꯣꯏ
ꯃꯔꯨꯞ ꯅꯨꯡꯉꯥꯏꯗꯅꯀꯣ ꯃꯥꯒ ꯍꯧꯕꯗꯣ ꯅꯪꯉꯣꯟꯗ ꯋꯥꯗꯦꯗꯅ
ꯎꯝ
ꯑꯗꯨꯅ ꯀꯩꯁꯨ ꯍꯧꯔꯁꯨ ꯀꯩꯁꯨ ꯀꯥꯏꯗꯦ ꯌꯥꯝ ꯀꯟꯅ ꯀꯩꯅꯣ ꯇꯧꯔꯣꯏꯗꯕ ꯃꯤꯁꯨ ꯅꯠꯇꯦ ꯋꯥ ꯈꯪꯉꯣꯏꯗꯕ ꯃꯤꯁꯨ ꯅꯠꯇꯦ ꯃꯥ ꯑꯥꯢ ꯈꯪꯒꯅꯦꯕ ꯋꯥꯗꯨꯗꯤ
ꯑꯃ ꯉꯥꯛꯇꯪ ꯉꯥꯛꯇꯪꯒꯤ ꯋꯤꯡ ꯂꯥꯎ ꯇꯧꯈꯠꯄꯤꯗꯣ
ꯎꯝ ꯋꯥꯈꯜꯗꯣ ꯂꯦꯞꯄ ꯈꯤꯇꯪ ꯉꯝꯖꯗꯕꯩꯅꯦ ꯃꯥ ꯅꯠꯇꯕ ꯑꯇꯣꯞꯄ ꯌꯥꯝ ꯐꯔꯨꯗꯕꯩ ꯅꯠꯇꯦꯕ ꯑꯗꯨꯅ
ꯐꯦꯜ ꯑꯣꯏꯗꯕꯗꯣ
ꯍꯣꯏ ꯑꯩꯅ ꯑꯍꯥꯢ ꯋꯥꯈꯜꯗꯣ ꯃꯥꯅ ꯃꯤꯗꯨ ꯄꯨꯔꯥ ꯑꯣꯏꯅ ꯊꯥꯖꯕ ꯉꯝꯗꯕ ꯍꯥꯏꯇꯥꯔꯦꯅꯦ ꯃꯤꯅ ꯉꯥꯡꯉꯛꯄꯗꯨꯅ ꯍꯦꯟꯅ ꯊꯥꯖꯕꯗꯣ ꯑꯗꯨꯏꯅꯦꯕ ꯃꯥꯅ ꯇꯧꯔꯤꯗꯣ ꯑꯗꯣ ꯍꯥꯏꯗꯤ ꯍꯧꯖꯤꯛꯁꯦ ꯃꯥꯗꯣ ꯃꯥꯅ ꯍꯥꯏꯔꯛꯄꯅꯦꯅ ꯅꯪꯅ ꯍꯧꯔꯨꯕ ꯅꯠꯇꯦꯗꯅꯀꯣ ꯑꯦ ꯃꯥꯅ ꯍꯥꯏꯔꯛꯄꯅꯤꯅ ꯀꯩꯁꯨ ꯀꯥꯏꯗꯦ ꯀꯤꯕꯣ ꯑꯗꯨ ꯅꯥꯀꯟꯗꯨ ꯊꯝꯈ꯭ꯔꯒ ꯑꯗꯨꯝ ꯍꯧꯔꯣ
ꯑꯧ ꯑꯗꯨꯒꯤ ꯃꯤ ꯈꯔ ꯍꯥꯏꯗꯤ ꯑꯩꯅ ꯇꯔꯥꯅꯤꯊꯣꯏꯃꯨꯛ ꯃꯥꯏ ꯇꯔꯥꯃꯨꯛ ꯂꯩꯔꯦ ꯍꯥꯏ ꯑꯗꯨ ꯇꯔꯥ ꯀ ꯍꯥꯏꯗꯤ
ꯂꯨꯄꯥ ꯀꯌꯥ ꯀꯌꯥ ꯊꯥꯡꯕꯤꯅꯣ ꯅꯣꯏꯗꯨꯅ
ꯀꯩꯅꯣ ꯑꯅꯤ ꯊꯥꯡꯗꯣꯏꯅꯦ ꯃꯥꯅ ꯍꯧꯔꯛꯄꯗꯨꯁꯨ
ꯎꯝ ꯇꯧꯁꯜꯂꯣ ꯇꯧꯁꯤꯜꯂꯣ ꯃꯥꯡꯗꯧꯕ ꯄꯣꯠ ꯅꯠꯇꯦ ꯑꯗꯨꯝ ꯅꯨꯡꯉꯥꯏꯅ ꯁꯟꯈꯤꯕꯅꯤꯅ
ꯑꯥ
ꯑꯗꯨꯗ ꯋꯥꯈꯜ ꯌꯥꯝ ꯊꯥꯗꯅꯤꯉꯥꯏ ꯂꯩꯇꯦꯕ ꯍꯥꯏꯗꯤ ꯂꯥꯏꯔꯤꯛ ꯅꯣꯡꯒꯤꯁꯨ ꯅꯠꯇꯝꯅꯤꯅ ꯑꯗꯨꯝ ꯈꯜꯂꯣ
ꯑꯃꯗꯨꯒꯤ ꯑꯦꯇꯤꯆꯨꯠꯇꯨꯒ ꯍꯥꯏꯔꯗꯤꯅꯦ ꯇꯞ ꯅꯞꯅ ꯇꯤꯟꯅ ꯁꯤꯟꯈꯤꯕ ꯌꯥꯕꯅꯦ
ꯎꯝ
ꯅꯍꯥꯟꯒꯤ ꯑꯦꯇꯤꯆꯨꯠꯇꯣ ꯈꯪꯉꯤꯗꯅ
ꯎꯝ ꯍꯧꯔꯛꯇ꯭ꯔꯕ ꯅꯠꯇ꯭ꯔꯣ ꯑꯃꯨꯛꯀ ꯃꯥ
ꯂꯥꯛꯄꯨꯗꯤ ꯂꯥꯛꯇꯦ ꯑꯗꯣ ꯈꯪꯗꯦ ꯅꯍꯥꯟꯒꯤꯗꯨꯗꯤ ꯑꯩꯗꯤ ꯋꯥꯏꯍꯦ
ꯎꯝ ꯑꯩꯗꯤ ꯑꯩꯒꯤꯀꯣ ꯑꯩ ꯐꯣꯇꯣ ꯊꯥꯒꯠꯂꯤꯗꯅ
ꯎꯝ
ꯑꯗꯨꯗ ꯉꯔꯥꯡ ꯎꯔꯝꯃꯦ ꯂꯥꯏꯛ ꯇꯧꯕꯁ
ꯎꯝ ꯀ꯭ꯂꯥꯁ ꯀ꯭ꯂꯥꯁ ꯑꯧꯔꯤꯕꯣ ꯀꯤꯍꯣꯝ ꯆꯥꯕ ꯆꯠꯇꯣꯏꯅꯦ ꯍꯥꯏꯕ
ꯌꯥꯢꯔꯤꯄꯣꯛꯒꯤꯗꯣ
ꯎꯝ ꯁꯥꯔꯝ ꯆꯤꯡꯗꯣ
ꯀꯔꯥꯏꯗꯅꯣ ꯁꯥꯔꯝ ꯆꯤꯡ ꯍꯥꯢꯁꯦ
ꯑꯧ ꯑꯁꯣꯝꯗ ꯆꯠꯇꯣꯏꯅꯦ ꯃꯥꯥꯟꯅꯩꯌꯦ ꯎꯝ
ꯆꯠꯊꯔꯣ ꯆꯠꯊꯔꯣ ꯅꯣꯡ ꯈꯔ ꯀꯩꯅꯣ ꯇꯧꯕꯗ ꯆꯠꯂꯣ
ꯑꯧ ꯀꯥꯡ ꯌꯧꯗ꯭ꯔꯤꯀꯥꯟꯗ ꯆꯠꯁꯦꯅ ꯍꯥꯏꯅꯩꯌꯦ
ꯆꯠꯂꯣ ꯍꯥꯏꯗꯤ ꯀꯩꯅꯣꯗꯣ ꯅꯣꯡ ꯌꯥꯝ ꯇꯥꯔꯗꯤ ꯆꯠꯂꯨꯅꯨꯍꯦ ꯂꯝꯕꯤ ꯅꯥꯟꯕꯅꯤꯅ ꯆꯤꯡꯅꯤꯅ ꯄꯥꯎ ꯃꯌꯥꯝ ꯇꯥꯏꯌꯦꯗꯅꯀꯣ
ꯈꯥꯕ ꯅꯪ ꯆꯩ ꯆꯥꯗꯣꯏꯅꯦ
ꯅꯪꯒꯤ ꯈꯟꯕꯩ ꯅꯠꯇ꯭ꯔꯣ ꯑꯩꯅ ꯍꯥꯏꯔꯛꯏꯁꯦ
ꯃꯥꯅꯦ ꯈꯥꯕ ꯑꯗꯨꯕꯨꯗꯤ
ꯅꯣꯡꯗꯨ ꯍꯧꯖꯤꯛꯇꯤ ꯅꯣꯡꯁꯨ ꯊꯥꯅꯤꯅꯀꯣ
ꯎꯝ
ꯑꯗꯨꯅ ꯀꯔꯣꯝꯗꯩ ꯆꯠꯂ ꯂꯩ ꯀꯣꯏꯂꯥꯁ ꯊꯥꯔꯕꯨꯗꯤ ꯀꯩꯁꯨ ꯇꯧꯔꯣꯏꯗ
ꯊꯥꯔꯝꯗꯧ ꯃꯥꯜꯂꯦ ꯑꯩꯁꯨ ꯈꯪꯗ꯭ꯔꯤ ꯆꯠꯇ꯭ꯔꯤꯌꯦ ꯆꯠꯅꯤꯡꯕꯩ ꯁꯨꯝ ꯏꯃꯥꯅꯕ ꯀꯩꯒ ꯆꯠꯂꯦ ꯆꯠꯇꯦꯌꯦ
ꯎꯝ ꯅꯪ ꯏꯁꯒꯥꯠ ꯁꯦꯠꯂ ꯆꯠꯅꯤ ꯇꯧꯔ ꯆꯠꯈꯤꯗꯕ꯭ꯔꯥ
ꯆꯠꯈꯤꯗ꯭ꯔꯦ ꯑꯁꯤ ꯎꯝ ꯗ꯭ꯔꯕꯅꯦ ꯃꯤ ꯑꯩꯅ ꯑꯗꯨꯅꯦ ꯑꯁꯤ ꯅꯪ ꯀꯩ ꯏꯟꯖꯥꯡ ꯊꯣꯡꯉꯤꯅꯣ ꯈꯥꯕ ꯍꯋꯥꯏ ꯑꯥ
ꯑꯩ ꯑꯩꯒꯤ ꯕ꯭ꯔꯥꯗꯔꯗꯣ ꯗꯥꯗꯥꯗꯣ
ꯑꯦ
ꯕ꯭ꯔꯤꯌꯥꯅꯤꯃꯨꯛ ꯂꯩ ꯂꯥꯛꯑꯦꯕꯀꯣ
ꯇꯣꯂꯣꯞ ꯈꯔ ꯆꯪꯒꯤꯕꯗꯒꯤ ꯃꯥ ꯇꯧꯔꯦꯅꯦ ꯃꯥ
ꯃꯥꯖꯦ ꯈꯪꯕ꯭ꯔꯥ ꯑꯩꯈꯣꯏ ꯕꯥꯒꯤ ꯐꯣꯟ ꯑꯃ ꯂꯩꯕꯤꯌꯣꯁꯤꯅꯤ ꯃꯥꯏꯁꯤ ꯅꯪ ꯅꯪꯗꯦ ꯅꯪꯗꯦꯅꯦ ꯂꯤꯁꯤꯡ ꯑꯃ ꯆꯥꯝꯃꯉꯥꯃꯨ ꯈꯛ ꯄꯤꯕꯁꯦ ꯅꯪꯕ꯭ꯔꯥ ꯃꯥꯁꯦ ꯂꯩꯔꯛꯑꯣ ꯌꯥꯗ꯭ꯔꯦꯀꯣ ꯈꯣꯏꯕꯥꯥꯁꯤꯅꯅꯦ ꯐꯧ ꯇꯥꯏꯅꯤꯒ ꯍꯥꯏꯒꯠꯂꯛꯂꯦꯕ ꯃꯥ ꯁꯥꯎꯕꯩ ꯀꯣ ꯐꯣꯜ ꯂꯩꯕꯤꯗꯕꯩ ꯃꯣꯏꯅ ꯑꯩꯒꯤ ꯐꯣꯜ ꯂꯩꯕꯤꯗꯦ ꯍꯣꯏ ꯀꯤꯄꯦꯠ ꯑꯁ ꯑꯃ ꯅꯣꯀꯌꯥꯒꯤꯗꯨꯅꯦ ꯃꯥꯏ ꯃꯃꯥꯏꯗꯣ ꯑꯝꯇ ꯌꯥꯗ꯭ꯔꯦ ꯎꯗ꯭ꯔꯦꯕꯀꯣ ꯑꯗꯣ ꯑꯥꯗꯩ ꯁ꯭ꯋꯥꯏꯗ ꯍꯪꯕꯗꯨꯁꯨ ꯅꯣꯀꯌꯥꯒꯨꯝꯕꯗꯨꯗꯤ ꯊꯝꯗꯦꯅ ꯍꯥꯏꯔꯛꯄ ꯍꯥꯏꯗꯤ ꯃꯣꯏꯅ ꯑꯍꯟꯅ ꯄꯥꯏꯕꯗꯨꯗꯤ ꯑꯗꯨꯗꯨꯒꯤ ꯑꯥꯗ ꯌꯦꯡꯉꯛꯑꯣꯅ ꯍꯥꯏꯕꯗꯨꯅꯅꯦ ꯂꯩꯔꯛꯑꯣ ꯌꯥꯗ꯭ꯔꯦ ꯑꯗꯨꯗꯨꯒꯅꯦ ꯍꯜꯂꯛ
ꯑꯃ ꯈꯥꯕ ꯊꯥꯏꯅ ꯅꯣꯀꯤꯌꯥꯒꯤ ꯀꯦꯃꯦꯔꯥꯒ ꯌꯥꯎꯕꯤ ꯂꯩꯕꯗꯣ ꯑꯗꯨꯒꯨꯝꯕꯗꯣ ꯀꯌꯥ ꯄꯤꯖꯥꯠꯅꯣ
ꯑꯗꯨꯗꯤ ꯂꯤꯁꯤꯡ ꯑꯅꯤ ꯑꯅꯤ ꯆꯥꯝꯃꯉꯥ ꯑꯍꯨꯝ ꯑꯗꯨꯃꯥꯏ ꯂꯩꯔꯝ ꯈꯣꯏ ꯕꯥꯍꯣꯏꯅ ꯄꯥꯏꯕꯗꯣ ꯀꯔꯤꯝꯇ ꯌꯥꯗꯕꯤꯗꯣ ꯑꯗꯨꯗꯤ ꯑꯃ ꯆꯥꯝꯃꯉꯥ ꯑꯗꯨꯃꯥꯏꯅ ꯂꯩ ꯍꯥꯏꯔꯛꯑꯦꯕ ꯍꯪꯕꯅꯦꯕꯀꯣ
ꯑꯗ ꯑꯗꯨꯝ ꯌꯥꯏꯅ ꯊꯥꯏꯅ ꯀꯦꯃꯦꯔꯥ ꯌꯥꯎꯕꯤ ꯑꯗꯨꯝ ꯌꯨꯇ꯭ꯌꯨ ꯅꯨꯡ ꯂꯣꯏ ꯌꯦꯡ ꯌꯥꯕꯤꯗꯣ
ꯑꯥ ꯀꯩꯅꯣ ꯑꯗꯨ ꯌꯥꯏꯌꯦ ꯑꯗꯨ ꯑꯗꯨꯗꯤ ꯂꯤꯁꯤꯡ ꯑꯍꯨꯝꯃꯨꯛ ꯂꯩꯔꯝꯗꯧ ꯃꯥꯜꯂꯦ
ꯎꯝ
ꯐꯥꯖꯕ ꯂꯩꯕꯅꯦ ꯍꯥꯏꯗꯤ ꯃꯁꯛ ꯅꯣꯏꯃꯥꯒꯤꯔꯣ
ꯑꯩꯈꯣꯏ ꯃꯥꯒꯤ ꯑꯃ ꯂꯧꯕꯤꯁꯤꯔ ꯏꯁꯀ꯭ꯔꯤꯟ ꯇꯁꯇꯨꯗꯤ ꯌꯥꯝ ꯈꯨꯠꯂꯣꯏꯗꯦꯕ ꯃꯣꯏꯗꯤ
ꯍꯣꯏ ꯑꯗꯨꯒꯤꯅꯦ ꯑꯩꯈꯣꯏ ꯕꯥꯗꯣ ꯄꯥꯏꯌꯣ ꯌꯥꯗꯕ ꯍꯟꯗꯛ ꯅꯦ ꯑꯩꯈꯣꯏ ꯑꯩꯈꯣꯏꯗꯥ ꯆꯠꯂꯗꯤ ꯃꯥ ꯆꯠꯄꯗ ꯃꯃꯟꯗꯣ ꯍꯪꯉꯛꯑꯣ ꯍꯥꯏꯒꯦ ꯍꯥꯏꯗꯤ ꯑꯩꯈꯣꯏꯗꯨ ꯑꯗꯨꯝ ꯌꯦꯡꯉꯛꯀꯗꯣꯏꯅꯤꯗ ꯐꯣꯟꯗꯣ ꯃꯥ ꯉꯁꯤꯐꯧ ꯅꯪꯉꯣꯏ ꯍꯥꯏꯕ
ꯅꯪꯅ ꯉꯔꯥꯡ ꯂꯦꯞꯇꯣꯞꯀꯤꯔ ꯀꯩꯅꯣꯝꯗꯤ ꯊꯥꯔꯛꯑꯝꯃꯦ ꯅꯪ ꯑꯩꯉꯣꯟꯗ
ꯊꯥꯔꯛꯑꯦ ꯑꯗꯨꯗꯣ ꯌꯥꯅꯤ
ꯌꯨꯁꯂꯣ
ꯌꯨꯁꯇ ꯀꯔꯤꯅꯣ ꯈꯪꯗꯦ ꯑꯩ
ꯑꯥꯎ ꯌꯨꯁꯃꯥꯜꯂꯦ ꯑꯩꯅ ꯅꯪꯉꯣꯟꯗ ꯊ ꯅꯠꯇꯦ ꯑꯩꯅ ꯅꯪꯉꯣꯟꯗ ꯊꯥꯔꯛꯄ ꯀꯩꯅꯣꯗꯣ ꯄꯥꯝꯗ꯭ꯔꯣ ꯕꯦꯂꯔꯤꯌꯥꯗꯣ
ꯅꯪ ꯑꯩꯉꯣꯟꯗ ꯆꯩꯔꯝꯕ ꯅꯠꯇ꯭ꯔꯥ
ꯑꯣꯞ ꯄꯤꯡꯇ ꯂꯣꯏꯅ ꯂꯩꯔꯦ ꯍꯥꯏꯕ
ꯑꯣꯞ ꯄꯤꯡꯗꯨ ꯆꯠꯅꯤꯡꯉꯦꯕ ꯑꯩ
ꯑꯁ ꯌꯥꯔꯦ ꯑꯩ
ꯑꯗꯣ ꯍꯧꯖꯤꯛꯀꯤ ꯀꯩꯅꯣꯗꯣ ꯑꯥ ꯅꯪꯅ ꯑꯩꯈꯣꯏꯅ ꯄꯥꯥꯝꯕ ꯃꯈꯩ ꯂꯣ ꯌꯥꯎꯋꯦꯅ ꯍꯥꯏꯔꯛꯄꯒꯤ ꯑꯃ ꯊꯥꯔꯛꯄꯗꯣ ꯅꯪꯅ ꯃꯊꯛꯇ ꯑꯗꯨꯗꯨꯗꯤ ꯂꯩꯅꯤꯉꯦ ꯁꯤ ꯑꯩ ꯀꯥꯗꯨꯗꯤꯀꯣ ꯈꯣꯡ ꯈꯔ ꯊꯤꯕꯅꯤꯅ ꯐꯥꯖꯗꯧ ꯉꯥꯟꯗꯦꯕ ꯑꯩꯉꯣꯟꯗ ꯑꯃꯁꯤꯗꯤ ꯌꯥꯝ ꯄꯥꯝꯃꯦ ꯑꯩ ꯗꯥꯛ ꯗꯥꯛꯕ꯭ꯔꯨꯁꯦ
ꯎꯝ ꯄꯥꯝꯃꯦ ꯑꯩꯁꯨ ꯄꯥꯝꯃꯦ
ꯍꯧꯖꯤꯛꯀꯤ ꯂꯦꯞꯇꯣꯞꯇꯣ ꯑꯩꯅ ꯊꯥꯔꯛꯄꯗ ꯑꯩꯅ ꯐꯤꯆꯔꯗꯨ ꯌꯦꯡꯉꯣ ꯍꯥꯏꯕꯩꯅꯤꯗ ꯑꯗꯨ ꯃꯣꯏ ꯀꯩꯅꯣꯗꯣ
ꯑꯩꯒꯤꯗꯣ ꯌꯥꯝ ꯇꯥꯡꯕꯤ ꯂꯩꯗ꯭ꯔꯖꯨ ꯌꯥꯅꯤꯗ ꯀꯣ ꯈꯥꯕ ꯑꯈꯣꯏꯗꯤ ꯑ ꯏꯟꯖꯤꯅꯤꯌꯥꯔꯤꯡꯗꯤ ꯅꯠꯇꯕꯅꯤꯅ
ꯏꯃꯥ ꯁꯣꯜꯑꯥꯛ ꯑꯣꯏꯈ꯭ꯔꯦꯍꯦ
ꯎꯝ
ꯀꯩꯅꯣ ꯇꯧꯔꯅꯣ ꯌꯥꯝ ꯇꯥꯡꯕ ꯂꯩꯔꯨꯅꯣ ꯌꯨꯁ ꯇꯧꯔꯨꯅꯣ ꯂꯦꯞꯇꯣꯞꯇꯤ ꯌꯨꯁ ꯇꯧꯔꯨꯅꯣ ꯍꯥꯏꯗꯤ ꯑꯩꯁ ꯄꯤꯒꯨꯝꯕ ꯍꯥꯏ ꯁꯤꯗꯤ ꯑꯗꯨꯝ ꯌꯨꯁ ꯅꯠꯇ꯭ꯔꯁꯨ ꯂꯩꯕ ꯉꯝꯃꯦꯕ ꯑꯗꯨꯒ ꯅꯦꯠꯕꯨꯛ ꯀꯩꯀꯥ ꯑꯣꯏꯒꯦꯔꯥ ꯀꯩꯅꯣ ꯑꯣꯏꯒꯦꯔꯥꯀꯣ
ꯎꯝ
ꯑꯗꯨꯝ ꯍꯧꯖꯤꯛ ꯑꯩꯅ ꯑꯩꯒꯤ ꯂꯩꯕꯗꯣ ꯑꯩꯈꯣꯏ ꯆꯦꯒꯤ ꯆꯦꯟ ꯊꯣꯏꯕꯤꯗꯣ ꯃꯥꯒꯤꯁꯨ ꯑꯗꯨꯅꯦꯕ ꯄꯥꯏꯗꯣ ꯑꯗꯨꯗꯣ ꯑꯗꯨ ꯑꯗꯨꯝ ꯌꯥꯏꯌꯦ ꯑꯩꯒꯤꯗꯤ ꯑꯩꯈꯣꯏ ꯗꯥꯅ ꯁꯤꯠꯅꯃꯟꯕꯒꯤ ꯏꯁꯂꯣ ꯈꯔ ꯆꯠꯂꯦꯕꯀꯣ
ꯎꯝ